ꯍꯜꯂꯣ
ꯍꯜꯂꯣ ꯇꯥꯔꯕꯎ
ꯇ ꯑꯥꯎ ꯇꯥꯏꯌꯦ ꯇꯥꯏꯌꯦ
ꯑꯦꯁ ꯅꯪꯗꯤ ꯅꯈꯣꯟ ꯌꯥꯝ ꯇꯞꯄꯤ ꯍꯦ ꯈꯔ ꯀꯟꯅ ꯉꯥꯡꯉꯣ
ꯑꯦꯁ ꯌꯥꯝ ꯌꯥꯝ ꯀꯟꯅ ꯉꯥꯡꯉꯤꯅꯦ ꯀꯩꯗꯧꯔꯤꯅꯣ
ꯌꯦꯟꯁꯥꯡ ꯊꯣꯡꯁꯦꯔꯅ ꯇꯧꯔꯝꯃꯤꯅꯦ
ꯀꯩꯟꯖꯥꯡꯔꯣ
ꯉꯁꯤꯗꯤ ꯑꯦꯟꯁꯥꯡ ꯍꯥꯎꯕ ꯆꯥꯏꯒꯦꯅ ꯕꯣꯏꯂꯔ ꯆꯤꯛꯀꯟ ꯊꯣꯡꯉꯤ ꯅꯪꯗꯤ
ꯑꯦꯁ ꯍꯥꯎꯏꯤ ꯍꯥꯎꯋꯤꯅ ꯑꯁ ꯑꯩꯈꯣꯏꯗꯤ ꯀꯥꯡꯁꯣꯏ ꯊꯣꯡꯉꯦ ꯕꯤꯟꯁꯀ ꯈꯥꯃꯦꯟ ꯑꯈꯥꯕꯗꯣ
ꯑꯥ
ꯑꯗꯨꯒ ꯀꯥꯡꯁꯣꯏ ꯊꯣꯡꯉꯦ ꯑꯗꯨꯒ ꯎ ꯑꯂꯨꯒ ꯕꯤꯟꯁꯇꯣ ꯑꯗꯨꯒ ꯀꯥꯡꯉꯧ ꯑꯃꯨꯛ ꯍꯧꯔꯦ
ꯑꯥ
ꯑꯗꯨꯒ ꯕꯤꯟꯁꯀ ꯀꯩꯅꯣꯗꯣ ꯃꯔꯣꯔꯣꯛ ꯑꯇꯦꯛꯄꯒ ꯁꯤꯡꯁꯨ ꯑꯃꯨꯛ ꯇꯧꯔꯦ ꯕꯤꯟꯁ ꯂꯩꯕꯅꯤꯅ ꯍꯟꯗꯛꯁꯦ
ꯃꯊꯦꯜꯁꯤꯗꯤ ꯌꯥꯝꯃꯤꯀꯣ
ꯅꯠꯇꯦ ꯕꯤꯟꯁꯇꯣ ꯌꯥꯝꯅ ꯀꯨꯏꯅ ꯊꯝꯕꯗꯣ ꯂꯣꯏ ꯄꯨꯝꯃꯅꯤꯅ ꯑꯗꯨꯒꯤ
ꯑꯣ ꯑꯣ ꯍꯣꯏ ꯑꯗꯨꯗꯤ ꯁꯤꯡꯖꯨꯁꯨ ꯍꯥꯎꯕꯅꯤꯅꯦ
ꯑꯥꯎ ꯁꯤꯡꯖꯨ ꯍꯥꯎꯋꯦ
ꯆꯥꯔꯝꯅꯤ
ꯑꯧ
ꯑꯦꯁ ꯃꯣꯔꯣꯛ ꯃꯣꯔꯣꯛ ꯉꯁꯥꯏꯗꯣ ꯆꯥꯕꯤꯕꯒꯤ ꯃꯣꯔꯣꯛ ꯑꯁ ꯌꯥꯝꯅ ꯇꯧꯕꯤꯕꯒꯤ ꯌꯥꯗ꯭ꯔꯦ ꯄꯨꯛꯁꯦ
ꯀꯩꯅꯣ ꯔꯤꯖꯜ ꯂꯥꯛꯑꯕ
ꯔꯤꯖꯜ ꯂꯥꯛꯑꯦ ꯑꯅꯤꯔꯛꯇꯤ ꯊꯣꯛꯈ꯭ꯔꯦ ꯄꯥꯁ ꯇꯧꯋꯦ
ꯑꯥ
ꯅꯪꯒꯤꯁꯤꯗꯤ ꯔꯤꯖꯜ ꯌꯥꯝ ꯊꯨꯅ ꯂꯥꯛꯑꯦꯍꯦ ꯃꯣꯔꯣꯛ ꯀꯌꯥ ꯍꯥꯞꯄꯨꯏꯅꯣ
ꯑꯃꯈꯛꯅꯦ ꯍꯟꯗꯛꯀꯤ ꯃꯣꯔꯣꯛꯇꯨ ꯌꯥꯝ ꯀꯩꯅ ꯁꯥꯏꯗꯅ
ꯃꯣꯔꯣꯛꯇꯣ ꯁꯥꯃꯟꯕꯒꯤ ꯑꯃꯈꯛ ꯐꯥꯎ ꯀꯩꯅꯣ ꯇꯧꯋꯦ ꯑꯃꯈꯛ ꯊꯝꯕꯅꯦ ꯑꯗꯨꯁꯨ
ꯅꯠꯇꯦ ꯅꯪꯒꯤ ꯈꯣꯟꯗꯨꯣ ꯌꯥꯝ ꯇꯞꯄꯦ ꯇꯥꯗꯦ ꯐꯖꯅ
ꯑꯁ ꯌꯥꯝ ꯀꯟꯅ ꯉꯥꯡꯉꯤꯅꯦ ꯇꯥꯗꯕ꯭ꯔꯣ
ꯀꯟꯗꯦ ꯅꯪꯒꯤꯗꯣ ꯈꯔ ꯀꯟꯅ ꯉꯥꯡꯉꯣ ꯅꯪꯒꯤꯁꯤꯗꯤ ꯅꯪꯒꯤ ꯍꯦꯔꯣꯒ ꯋꯥꯔꯤ ꯁꯥꯟꯅꯕꯒ ꯃꯥꯟꯅꯔꯦꯍꯦ
ꯌꯥꯝ ꯀꯟꯅ ꯉꯥꯡꯉꯤꯅꯦ ꯃꯄꯥꯟꯗꯒ ꯂꯣꯏ ꯇꯥꯔꯝꯃꯅꯤ ꯑꯩ ꯉꯥꯡꯉꯤꯁꯦ
ꯑꯁ ꯑꯩꯉꯣꯟꯗꯗꯤ ꯌꯥꯝ ꯇꯞꯅ ꯇꯥꯕ
ꯑ ꯅꯪ ꯐꯣꯟꯗꯣ ꯃꯄꯥꯟ ꯀꯩꯅꯣ ꯃꯈꯥꯗ ꯊꯝꯕꯒꯤ ꯑꯣꯏꯔꯝꯒꯅꯤ
ꯅꯥꯠꯇꯦ ꯃꯊꯛꯇ ꯊꯝꯃꯦ
ꯎꯝ ꯀꯩꯀꯩ ꯊꯕꯛ ꯁꯨꯔꯤꯒꯦ ꯍꯟꯗꯛꯁꯤꯕꯣ
ꯊꯕꯛ ꯀ ꯁꯨꯗꯦꯗ
ꯐꯥꯏꯅꯦ
ꯏꯁꯥꯁꯦ ꯊꯕꯛ ꯁꯨꯕ ꯉꯝꯗ꯭ꯔꯦ ꯌꯨꯝꯗ ꯄꯣꯊꯥꯔꯒ ꯂꯩꯔꯦ
ꯎꯝ ꯐꯏꯅꯦ
ꯅꯪꯗꯤ ꯀꯩ ꯊꯕꯛ
ꯑꯁ ꯂꯧ ꯃꯇꯝꯅꯤꯅ ꯄꯣꯊꯥꯕꯒ ꯐꯪꯗ꯭ꯔꯦꯗ ꯍꯟꯗꯛꯇꯤ
ꯑꯁ ꯅꯣꯏ ꯂꯧ ꯎꯕ꯭ꯔꯣ
ꯎꯝ ꯎꯋꯦ ꯎꯕꯗꯣ ꯑꯦꯁ ꯁꯪꯒꯝ ꯑꯍꯨꯝ ꯂꯣꯏꯗ꯭ꯔꯤ ꯁꯪꯒꯝ ꯑꯍꯨꯝꯃꯨꯛ ꯎꯋꯦ ꯑꯗꯣ ꯎꯕꯗꯣ ꯅꯨꯡꯁꯥ ꯁꯥꯃꯟꯗꯅ ꯉꯁꯤꯁꯨ ꯆꯠꯇꯦ ꯉꯔꯥꯡꯗꯣ ꯅꯍꯥꯟꯗꯣ ꯑꯃꯨꯛ ꯆꯠꯂꯦ ꯍꯌꯦꯡꯁꯨ ꯆꯠꯀꯅꯤ
ꯅꯪꯕꯨ ꯍꯩꯗꯤ ꯍꯩꯕ꯭ꯔꯣ
ꯍꯩꯏꯗ
ꯍꯩꯔꯝꯗꯧ ꯃꯥꯟꯗꯦꯗ
ꯍꯥꯏꯌꯦ ꯃꯧ ꯑꯃ ꯑꯣꯏꯔꯒ ꯂꯧ ꯐꯥꯎ ꯁꯨꯕ ꯍꯥꯏꯇꯔꯗꯤ ꯂꯣꯏꯔꯦꯗ
ꯑꯁ ꯁꯤꯒꯨꯝꯕ ꯃꯧ ꯌꯥꯝꯃꯗꯤ ꯀꯌꯥꯝ ꯃꯨꯛ ꯅꯨꯡꯉꯥꯏꯒꯗ꯭ꯔ
ꯏꯁ ꯌꯥꯔꯦꯗ ꯄꯪꯊꯥ ꯊꯥꯒꯠꯀꯅꯨꯗ
ꯑꯁꯦꯡꯕꯅꯤꯅꯦ
ꯁꯤꯒꯨꯝꯕ ꯃꯧ ꯌꯥꯝꯃꯗꯤ ꯏꯃꯨꯡ ꯀꯌꯥꯁꯦ ꯀꯌꯥꯃꯨꯛꯁꯨ ꯅꯨꯡꯉꯥꯏꯅ ꯂꯩꯒꯗ꯭ꯔꯦ ꯍꯧꯖꯤꯛꯀꯥꯟꯒꯤ ꯃꯧꯁꯤꯡꯗꯤ ꯌꯥꯝ ꯇꯟꯕꯅꯦꯕꯀꯣ
ꯎꯝ
ꯌꯥꯝ ꯆꯥꯁꯨ ꯆꯥꯒꯟꯕ ꯇꯟꯁꯨ ꯇꯟꯕ ꯅꯠꯇ꯭ꯔꯥ
ꯎꯝ ꯃꯥꯅꯦ ꯃꯥꯅꯦ
ꯎꯝ ꯎꯝ
ꯑꯁ ꯑꯩꯈꯣꯏꯗꯤ ꯁꯨꯗꯔꯗꯤ ꯑꯥꯎ ꯍꯌꯦꯡ ꯁꯨ ꯆꯠꯀꯅꯤ ꯁꯨꯔꯗꯗꯤ ꯎꯄꯥꯏ ꯂꯩꯇꯦ ꯑꯃꯨꯛ ꯁꯨꯕ ꯆꯠꯀꯅꯤ ꯈꯪꯗꯦ ꯑꯩꯈꯣꯏ ꯃꯤ ꯑꯁ ꯑꯩꯈꯣꯏ ꯃꯤ ꯌꯥꯝꯕ ꯋꯥꯂꯦ ꯃꯤꯗꯣ ꯊꯕꯛ ꯊꯕꯛ ꯁꯨꯕ ꯂꯩꯇꯦꯗ ꯑꯉꯥꯡ ꯂꯣꯏ ꯑꯣꯏꯕꯒꯤꯀꯣ
ꯎꯝ ꯑꯗꯨꯔꯗꯤ ꯅꯪ ꯑꯣꯏꯅ ꯁꯠ ꯁꯠ ꯁꯠ ꯁꯠ ꯃꯦꯆꯤꯟ ꯑꯗꯨꯃꯥꯏꯅ ꯁꯨꯗꯔꯨꯅꯦ
ꯑꯁ ꯅꯨꯡꯁꯥꯅ ꯁꯥꯕꯒꯀꯣ ꯅꯍꯥꯟꯗꯣ ꯆꯠꯂꯦ ꯑꯗꯨꯒ ꯅꯨꯡꯁꯥ ꯁꯝꯍꯟꯗꯅ ꯀꯣꯛ ꯑꯃꯨꯛ ꯌꯨꯝꯗ ꯍꯜꯂꯛꯑꯒ ꯑꯃꯨꯛ ꯀꯣꯛ ꯑꯃꯨꯛ ꯆꯤꯛꯑꯦ
ꯅꯨꯡꯊꯤꯟꯋꯥꯏꯗ ꯆꯠꯀꯅꯨ ꯑꯌꯨꯛ ꯀꯨꯝꯕ ꯅꯨꯡꯊꯤꯟ ꯄꯨꯡ ꯑꯍꯨꯝ ꯃꯔꯤ ꯑꯅꯤ ꯑꯍꯨꯝ ꯇꯥꯕ ꯃꯇꯝꯗ ꯑꯗꯨꯒꯨꯝꯕꯗ ꯗ ꯁꯨꯒꯗꯕꯅꯦ
ꯑꯁ ꯑꯌꯣꯛꯇꯁꯨ ꯑꯌꯨꯛꯇꯁꯨ ꯑꯌꯨꯛꯇ ꯑꯃꯨꯛꯁꯨ ꯅꯨꯡꯊꯤꯜꯗ ꯁꯨꯗ꯭ꯔꯒ ꯑꯗꯨꯋꯥꯏꯗ ꯄꯨꯡ ꯑꯅꯤ ꯑꯗꯨꯋꯥꯏꯗ ꯌꯥꯗꯦꯅꯦ ꯑꯌꯨꯛꯇ ꯑꯃꯨꯛ ꯍꯧꯒꯠꯂꯅꯤ ꯆꯥꯛ ꯏꯟꯁꯥꯡ ꯊꯣꯡꯉꯅꯤ ꯑꯗꯨ ꯂꯣꯏꯔꯒ ꯑꯉꯥꯡꯒꯤ ꯑꯣꯟꯂꯥꯏꯟ ꯀ꯭ꯂꯥꯁ ꯑꯃꯨꯛ ꯇꯧꯒꯅꯤ ꯇꯧꯕ ꯂꯣꯏꯔꯒ ꯑꯃꯨꯛ
ꯑꯁ
ꯂꯧꯗ ꯂꯧꯗ ꯆꯠꯇ꯭ꯔꯗꯤ ꯌꯥꯗꯦ ꯑꯗꯨꯒ
ꯑꯁ ꯊꯕꯛꯁꯤꯗꯤ ꯀ꯭ꯌꯨꯗꯅꯤꯅꯦ ꯂꯩꯔꯤꯁꯦ ꯅꯪꯒꯤꯁꯦ ꯄꯣꯊꯥꯕꯒ ꯐꯪꯗ꯭ꯔꯦꯅꯦ ꯑꯗꯨꯗꯤ
ꯂꯧ ꯃꯇꯝꯅꯤꯅ
ꯑꯣ ꯍꯧꯖꯤꯛꯁꯦ ꯂꯧꯁꯦ ꯂꯣꯏꯅꯥꯔꯛꯄ ꯌꯥꯎꯔꯕꯣ ꯍꯧ
ꯑꯎ ꯃꯤ ꯑꯌꯥꯝꯕꯗꯤ ꯂꯣꯏꯅꯕ ꯃꯤ ꯑꯌꯥꯝꯕꯗꯣ
ꯑꯥꯎ
ꯂꯣꯏꯅꯈ꯭ꯔꯦꯗ ꯑꯩꯈꯣꯏꯒꯤꯗꯤ ꯂꯧ ꯆꯥꯎꯕꯅꯤꯅ ꯂꯣꯏ ꯍꯧꯕꯗ ꯉꯥꯏꯔꯤꯗ ꯑꯩꯈꯣꯏꯗꯤ
ꯏꯁꯤꯡꯗꯤ ꯂꯩꯕ꯭ꯔꯣ ꯂꯧꯗꯣ
ꯗꯝ ꯅꯣꯡꯗꯣ ꯆꯨꯗꯕꯅꯤꯅꯀꯣ
ꯑꯗꯨ ꯅꯣꯏ ꯂꯧꯗꯤ ꯏꯁꯤꯡ ꯂꯩꯕ꯭ꯔꯣ
ꯂꯩꯇꯦ ꯏꯁꯤꯡ ꯂꯩꯇꯦ ꯍꯧꯖꯤꯛ ꯅꯣꯡ ꯁꯨꯡꯆꯨ ꯆꯨꯗꯕꯕꯣ
ꯉꯁꯤꯗꯤ ꯆꯨꯗꯕ꯭ꯔꯥ ꯉꯁꯤ ꯆꯨꯕ꯭ꯔꯥ
ꯉꯁꯥꯏ ꯑꯌꯨꯛꯇꯣ ꯈꯤꯇꯪ ꯆꯨꯔꯝꯃꯦ ꯑꯗꯨꯒ ꯅꯨꯡꯁꯥꯗ ꯑꯃꯨꯛ ꯊꯣꯛꯄ
ꯑꯣ ꯅꯨꯡꯊꯤꯟꯋꯥꯏꯗ ꯊꯣꯛꯑꯦ ꯅꯨꯡꯊꯤꯟꯋꯥꯏꯗ ꯅꯣꯡ ꯇꯥꯏꯑꯦ ꯁ꯭ꯋꯥꯏꯗ ꯖꯔꯣ ꯖꯔꯣ ꯍꯩꯊꯔꯦ ꯉꯍꯥꯛꯇꯪ
ꯑꯗꯨ ꯑꯗꯣ ꯑꯗꯨꯋꯥꯏꯗ ꯇꯥꯗꯕ ꯃꯐꯝꯗ ꯑꯃꯨꯛ ꯇꯥꯔꯦ ꯁ꯭ꯋꯥꯏꯗ ꯇꯥꯒꯗꯕꯗꯣ ꯂꯧꯒꯤꯗꯤ ꯍꯧꯖꯤꯛ ꯏꯁꯤꯡ ꯃꯇꯝꯅꯤꯗꯅ ꯁꯨꯛꯆꯨ ꯆꯨꯗꯕꯗꯣ ꯈꯪꯗꯦ
ꯇꯨꯔꯦꯟꯒꯨꯝꯕ ꯂꯩꯔꯗꯤ ꯏꯁꯤꯡꯗꯣ ꯇꯣꯂꯨꯗ ꯆꯤꯡꯉꯒ
ꯎꯝ
ꯂꯧꯁꯜꯂꯣ
ꯑꯁ ꯑꯩꯈꯣꯏꯒꯤꯗꯣ ꯇꯨꯔꯦꯜ ꯃꯄꯥꯁꯨ ꯑꯣꯏꯗꯕꯅꯤꯅꯀꯣ
ꯑꯥ
ꯇꯨꯂꯨ ꯆꯦꯡꯕꯗꯨꯁꯨ ꯌꯥꯔꯣꯏꯅꯦ
ꯕꯦꯔꯥ ꯀꯥꯅꯤꯍꯦ ꯑꯗꯨꯗꯤ
ꯎꯝ ꯁꯨꯑꯦ ꯍꯥꯏ ꯋꯥꯅꯦ ꯂꯧꯗꯣ ꯂꯣꯛꯄ ꯌꯥꯒꯗ꯭ꯔꯥ ꯌꯥꯔꯣꯏꯗ꯭ꯔꯥ ꯈꯪꯗꯦ ꯅꯣꯡ ꯆꯨꯗꯕꯅꯤꯅ ꯅꯣꯡ ꯆꯨꯅꯤꯉꯥꯏ ꯏꯁꯣꯔꯗ ꯎꯝ
ꯅꯪꯒꯤꯗꯣ ꯅꯣꯡ ꯆꯨꯅꯕ ꯀ꯭ꯔꯤ ꯀ꯭ꯔꯤꯅꯣ ꯁꯦꯝꯖꯤꯜꯂꯒ ꯀ꯭ꯔꯤ ꯀ꯭ꯔꯤꯅꯣ ꯇꯧꯔꯣꯅꯦ
ꯑꯗꯨꯁꯨ ꯍꯩꯗꯕ ꯋꯥꯅꯤꯅ ꯑꯍꯨ ꯍꯨ
ꯑꯁ ꯃꯥꯏꯕ ꯇꯥꯟꯅꯔꯣꯅꯦ ꯅꯪꯕꯨ
ꯈꯪꯗꯦ ꯃꯥꯏꯕ ꯇꯅꯁꯤꯔꯥ ꯅꯣꯡ ꯑꯩꯈꯣꯏ ꯂꯧ ꯈꯛꯇꯒꯤ ꯅꯣꯡ ꯆꯨꯅꯉꯥꯏ
ꯇꯥꯟꯅꯒꯗꯕꯅꯦ ꯂꯧ ꯎꯗ꯭ꯔꯗꯤ ꯀꯃꯥꯏꯅ ꯆꯥꯛ ꯀꯗꯥꯏ ꯐꯪꯗꯣꯏꯅꯣ
ꯑꯗꯨꯅꯦꯕ ꯑꯩꯈꯣꯏ ꯂꯧꯃꯤꯒꯤꯗꯤ ꯌꯥꯝ ꯀꯩꯅꯣ ꯇꯧꯔꯦ ꯍꯧꯖꯤꯛ ꯁꯦ ꯅꯣꯡ ꯆꯨꯗꯕꯅꯤꯅ ꯃꯊꯥ ꯂꯣꯏ ꯁꯥꯟꯅꯔꯦ
ꯑꯁ ꯑꯩꯒꯤ ꯏꯟꯖꯥꯡꯁꯤꯗꯤ ꯀꯥꯔꯦꯍꯦ ꯏꯕꯦꯝꯃ
ꯍꯥꯎꯔꯦ ꯑꯗꯨꯅ ꯀꯥꯅꯝ ꯅꯝꯕꯗꯣ
ꯈꯥꯔꯦ ꯃꯍꯤꯁꯦ ꯊꯛꯄ ꯌꯥꯔꯔꯣꯏ ꯁꯤꯗꯤ ꯀꯃꯥꯏ‌ ꯇꯧꯒꯅꯤ
ꯅꯪ ꯅꯊꯟꯇ ꯂꯩꯔꯤꯔꯣ
ꯑꯧ ꯏꯊꯟꯗꯅꯦ
ꯏꯁ ꯅꯨꯡꯉꯥꯏꯔꯦꯅꯦ ꯅꯣꯏꯗꯤ
ꯑꯗꯣ ꯏꯟꯖꯥꯡꯁꯦ ꯀꯃꯥꯏ ꯇꯧꯔꯅꯤ ꯑꯩꯗꯤ ꯀꯥꯔꯦꯅꯦ ꯃꯍꯤꯁꯨ
ꯅꯊꯟꯗ ꯂꯩꯕꯩ ꯑꯣꯏꯔꯝꯅꯤꯅꯦ ꯑꯍꯥꯎ ꯑꯍꯥꯎꯕꯒꯗꯣ ꯆꯥꯔꯤꯁꯦ
ꯇꯦꯍꯦ ꯉꯁꯤ ꯉꯥꯇꯪꯅꯦ ꯆꯥꯛ ꯆꯥꯗꯅ ꯂꯩꯔꯤꯅꯦ
ꯑꯍꯥꯎꯕꯗꯤ ꯆꯥꯒꯗꯕꯅꯤꯍꯦ
ꯆꯥꯕꯁꯨ ꯇꯜꯂꯦ ꯆꯥꯕꯁꯨ ꯍꯥꯎꯇꯦ ꯏꯊꯟꯗ ꯑꯣꯏꯕꯅꯤꯅ ꯆꯥꯛꯁꯨ ꯊꯣꯡꯕ ꯇꯜꯂꯦ ꯆꯥꯛ ꯆꯥꯗ꯭ꯔꯗꯤ ꯑꯃꯨꯛ ꯎꯝ
ꯃꯤ ꯌꯥꯝꯕꯅ ꯍꯥꯎꯕ ꯍꯥꯎꯇꯕꯗꯣ ꯌꯥꯝ ꯀꯩꯅꯣ ꯇꯧꯋꯦ
ꯍꯣꯏ ꯑꯗꯨꯅ ꯅꯨꯡꯉꯥꯏꯕꯅꯦ ꯏꯟꯖꯥꯡ ꯍꯥꯎꯇ꯭ꯔꯁꯨ
ꯑꯧ ꯍꯥꯎꯇ꯭ꯔꯁꯨ ꯃꯤ ꯃꯌꯥꯝ ꯄꯪꯆꯥꯥ ꯆꯥꯕꯗꯣ
ꯆꯥꯕꯗꯣ ꯅꯨꯡꯉꯥꯏꯕꯅꯤꯗ ꯑꯗꯨꯅ
ꯎꯝ
ꯏꯊꯟꯗꯒ ꯂꯩꯁꯤꯜꯂꯦ ꯈꯔ ꯐꯤꯒ꯭ꯔ ꯁꯦꯝꯅꯕ ꯐꯔꯦ ꯅꯠꯇ꯭ꯔꯥ
ꯐꯤꯒ꯭ꯔ ꯐꯤꯒ꯭ꯔꯗ ꯌꯥꯝ ꯁꯦꯝꯂꯨꯅꯨꯗ ꯀꯩꯅꯣ ꯍꯌꯦꯡꯋꯥꯏ ꯐꯤꯒ꯭ꯔꯒꯗꯣ ꯀꯟꯅꯄꯣꯟꯇꯦ
ꯑꯗꯣ ꯍꯧꯖꯤꯛ ꯐꯥꯎꯗꯤ ꯀꯥꯟꯅꯩꯗꯅ ꯐꯤꯒ꯭ꯔ ꯇꯥꯕꯁꯦ ꯃꯇꯝ ꯃꯇꯝꯒꯤ ꯂꯥꯛꯀꯅꯤꯗꯅ
ꯑꯁ ꯐꯤꯒꯥ꯭ꯔꯗꯣ ꯌꯥꯝ ꯃꯨꯟ ꯂꯩꯁꯥꯕꯤ ꯍꯥꯏ ꯋꯥꯅꯤ ꯌꯥꯝ ꯀꯪꯃꯜꯂꯁꯨ ꯌꯥꯝ ꯌꯦꯡꯕꯗ ꯅꯨꯡꯉꯥꯏꯇꯦꯗ
ꯑꯁ ꯃꯤ ꯄꯥꯈꯪꯁꯤꯡꯗꯤ ꯅꯣꯏꯕ ꯄꯥꯝꯗꯕꯅꯦꯍꯦ
ꯏꯁ ꯍꯟꯗꯛꯀꯤ ꯄꯥꯈꯪꯁꯤꯡꯁꯦ ꯈꯔ ꯅꯣꯏꯇꯛ ꯇꯧꯕ ꯈꯔ ꯌꯥꯝꯅ ꯁ꯭ꯂꯤꯝ ꯑꯣꯏꯕꯗꯣ ꯄꯥꯝꯗꯦ ꯍꯥꯏꯌꯦ
ꯑꯦ ꯅꯪ ꯈꯪꯕ꯭ꯔꯣ ꯃꯣꯏ ꯃꯣꯏ ꯋꯥ ꯅꯪ ꯈꯪꯕ꯭ꯔꯣ
ꯏꯁ ꯑꯩꯈꯣꯏꯗ ꯅꯨꯄꯥ ꯃꯌꯥꯝ ꯃꯌꯥꯝ ꯂꯥꯛꯑꯦ ꯑꯈꯣꯏ ꯑꯩꯈꯣꯏꯗꯤ ꯌꯨꯝꯗꯣ ꯀꯩꯅꯣ ꯇꯧꯕꯒꯤ ꯃꯌꯥꯏꯗ ꯂꯩꯕꯒꯤꯀꯣ ꯅꯨꯄꯥꯁꯤꯡꯗꯨꯗꯤ ꯌꯥꯝ ꯂꯥꯛꯑꯦ ꯅꯨꯄꯤꯁꯤꯡꯁꯨ ꯂꯥꯏ ꯌꯥꯝ ꯂꯥꯛꯑꯦ ꯃꯧꯁꯤꯡꯁꯨ ꯂꯥꯛꯑꯦ ꯑꯗꯨꯗ ꯃꯣꯏꯅ ꯋꯥꯔꯤ ꯇꯧꯕꯗꯣ ꯑꯁ ꯌꯥꯝ ꯁ꯭ꯂꯤꯝ ꯑꯣꯏꯕꯗꯣ ꯌꯥꯝ ꯀꯪꯃꯟꯗꯅ ꯄꯥꯏꯒꯦ ꯇꯧꯋꯦ ꯑꯁ ꯌꯥꯝ ꯐꯖꯗꯦꯗ ꯑꯗꯨꯃꯥꯏ ꯍꯥꯏꯕꯅꯦ ꯈꯔ ꯈꯔ ꯅꯣꯏꯇꯛ ꯇꯧꯔꯒ ꯀꯩꯅꯣ ꯇꯧꯕꯗꯨꯅ ꯐꯖꯩꯗ ꯑꯗꯨꯝ ꯍꯥꯏꯕꯅꯤ
ꯑꯦꯁ ꯏꯁ ꯃꯆꯤꯟ ꯊꯤꯔꯤꯅꯤ ꯃꯣꯏ ꯑꯗꯣ ꯑꯁꯦꯡꯕꯗ ꯃꯣꯏꯅ ꯀꯣꯏꯒꯦ ꯄꯥꯝꯃꯦ ꯈꯜꯂꯗꯤꯀꯣ ꯐꯤꯒ꯭ꯔ ꯇꯥꯕ ꯑꯗꯨꯒꯨꯝꯕꯗ ꯌꯦꯡꯗꯣꯏꯅꯦ ꯅꯣꯏꯕ ꯃꯤꯗꯤ ꯊꯤꯌꯦ ꯌꯦꯡꯅꯤꯡꯗꯦ
ꯑꯦꯁ ꯅꯣꯏ ꯅꯣꯏꯔꯁꯨ ꯌꯥꯝ ꯅꯣꯏꯗꯕꯤ ꯅꯣꯏꯗꯕꯗꯣ ꯈꯔ ꯌꯥꯝ
ꯔꯤꯌꯥꯠ ꯀꯩ ꯍꯥꯏꯕ ꯅꯣꯏꯕꯗꯣ ꯆꯥꯛ ꯈꯤꯇꯪ ꯌꯥꯝꯅ ꯆꯥꯔꯅꯤ ꯑꯗꯥꯏꯗꯒꯤ ꯈꯤꯇꯪ ꯆꯥꯔꯁꯨ ꯄꯨꯛꯇꯣ
ꯎꯝ
ꯀꯩꯅꯣ ꯃꯆꯥ ꯄꯨꯕ ꯇꯥꯏꯞꯇ ꯊꯣꯔꯛꯑꯦꯕ ꯌꯥꯗꯦꯗ
ꯀꯥꯟꯅꯥꯗ꯭ꯔꯦ ꯂꯨꯍꯣꯡꯊꯣꯛꯈ꯭ꯔꯣ
ꯑꯗꯨꯗꯣ ꯂꯨꯍꯣꯡꯕꯗꯣ ꯍꯣꯡꯅꯤꯡꯉꯤ ꯍꯥꯏꯅ ꯍꯣꯡꯕ ꯌꯥꯗꯦ ꯍꯥꯏꯕ
ꯅꯣꯏꯗꯤ ꯅꯁꯛꯁꯨ ꯅꯣꯏꯗꯤ ꯅꯁꯛꯁꯨ ꯐꯖꯔꯝꯃꯅꯤ ꯐꯖꯕꯅꯤꯅ ꯂꯨꯍꯣꯡꯊꯣꯛꯈ꯭ꯔꯣꯗ ꯅꯣꯏꯗꯤ
ꯇꯤ ꯌꯦꯡꯕ ꯌꯥꯗ꯭ꯔꯦ ꯅꯨꯄꯥ ꯃꯌꯥꯝ ꯎꯔꯗꯤ ꯀꯤꯔꯒ ꯆꯦꯜꯂꯦ
ꯑꯁ ꯅꯣꯏꯗꯤ ꯅꯌꯨꯝ ꯄꯥꯟꯊꯣꯛꯑꯗꯤ ꯈꯔ ꯅꯣꯏꯔꯒ ꯌꯥꯝ ꯀꯩꯅꯣ ꯐꯖꯔ ꯐꯖꯒꯅꯤ
ꯍꯣꯏ ꯃꯧ ꯑꯣꯏꯔꯗꯤꯀꯣ ꯃꯧꯗꯤ ꯅꯣꯏꯕꯅ ꯐꯖꯕꯅꯦꯕ
ꯑꯗꯨ ꯑꯗꯨꯅꯦ
ꯅꯣꯏ ꯑꯗꯨ ꯂꯩꯁꯥꯕꯤꯗꯤ ꯀꯪꯕꯅ ꯐꯖꯕꯅꯦꯕ
ꯑꯁ ꯀꯪꯃꯜꯂꯁꯨ ꯌꯦꯡꯕ ꯌꯥꯗꯦꯗ
ꯀꯪꯕ ꯍꯥꯏꯕꯁꯤꯗꯤ ꯂꯩꯗꯅ ꯆꯩꯇꯦꯛ ꯑꯗꯨꯃꯥꯏꯅ ꯆꯠ ꯗꯤ ꯑꯗꯨꯃꯛꯇꯤ ꯅꯠꯇꯦꯗꯅ ꯀꯪꯕ ꯍꯥꯏꯁꯤꯁꯨ
ꯅꯣꯏꯗꯣ ꯈꯔ ꯌꯥꯝ ꯀꯪꯈ꯭ꯔꯦꯗ ꯌꯥꯝ ꯀꯩꯅꯣ ꯈꯔ ꯅꯣꯏꯇꯥꯛ ꯇꯧꯔꯗꯤ ꯍꯦꯟꯅ ꯐꯖꯒꯅꯤ ꯅꯣꯏꯗꯤ ꯈꯔ ꯈꯤꯇꯪ ꯈꯤꯇꯪ ꯅꯣꯏꯊꯣꯛꯑꯗꯤ ꯐꯖꯒꯅꯤ ꯐꯖꯕꯗꯣ ꯈꯔ